ꯍꯜꯂꯣ ꯇꯥꯕ꯭ꯔꯣ ꯑꯣ ꯍꯜꯂꯣ ꯀꯩꯗꯧꯕꯤꯔꯤꯒꯦ?
ꯍꯥꯥ
ꯍꯥ ꯇꯥꯕꯤꯕ꯭ꯔꯣ?
ꯇꯥꯏꯌꯦ
ꯑꯣ ꯀꯩꯗꯧꯕꯤꯔꯤꯒꯦ?
ꯀꯩꯁꯨꯡ ꯇꯧꯗꯦ꯫
ꯑꯣ ꯆꯥꯛ ꯏꯁꯤꯡꯗꯤ ꯍꯣꯠꯅꯕꯤꯔꯕꯣ?
ꯎꯝ
ꯀꯩ ꯃꯊꯦꯜ ꯑꯣꯏꯅ ꯆꯥꯅꯔꯒꯦ?
ꯑꯦꯔꯣꯟꯕ
ꯀꯩ ꯏꯔꯣꯟ ꯏꯔꯣꯟꯕ ꯑꯩ ꯃꯣꯔꯅꯤꯡ ꯑꯌꯨꯛꯇ?
ꯑꯧ
ꯑꯩꯁ ꯑꯌꯨꯛꯇ ꯏꯔꯣꯟꯕ ꯆꯥꯕꯁꯤꯕꯨ ꯅꯨꯡꯉꯥꯏꯕ꯭ꯔꯅꯦ?
ꯀꯩꯅꯣ ꯑꯌꯨꯛꯇ ꯏꯔꯣꯟꯕ ꯆꯥꯕ ꯌꯥꯗꯦ ꯍꯥꯏꯕ ꯂꯩꯕ꯭ꯔꯣ
ꯂꯩꯇꯦꯗ ꯂꯩꯇꯦ ꯑꯗꯣ ꯑꯌꯨꯛꯇ ꯏꯔꯣꯟꯕ ꯆꯥꯕꯁꯦ ꯃꯤ ꯈꯔꯗꯤ ꯏꯁ ꯑꯌꯨꯛꯇ ꯏꯔꯣꯟꯕ ꯆꯥꯕꯁꯦ ꯑꯝ ꯑꯥ ꯗꯥꯎ ꯌꯥꯗꯦꯒ ꯍꯥꯏꯅꯕ ꯂꯩꯕ ꯑꯗꯨꯒꯤꯅꯤꯗ
ꯑꯗꯨꯅ ꯀꯅꯥꯅ ꯍꯥꯏꯔꯕ?
ꯃꯤꯅ ꯍꯥꯏꯅꯩꯗꯤ ꯑꯗ ꯑꯍꯟꯁꯤꯡꯅꯒ ꯍꯥꯏꯔ ꯑꯌꯨꯛꯇꯗꯤ ꯏꯔꯣꯟꯕ ꯆꯥꯒꯟꯒꯅꯨ ꯍꯥꯏꯅ ꯍꯥꯏꯌꯦ ꯑꯗꯨꯅꯅꯤ ꯈꯣꯏ ꯑꯗꯨꯅ ꯑꯌꯨꯛ ꯏꯔꯣꯟꯕꯗꯤ ꯀ꯭ꯌꯥ ꯆꯥꯒꯟꯗꯕ ꯍꯪꯏ ꯀꯩꯅꯣꯗꯤ ꯑꯥ ꯅꯣꯏ ꯍꯧꯖꯤꯛ ꯀꯩꯀꯩ ꯍꯣꯠꯅꯔꯤꯒꯦ?
ꯀꯩꯁꯨ ꯍꯣꯠꯅꯗꯦꯌꯦ ꯌꯨꯝꯗ ꯑꯗꯨꯝ ꯂꯩ꯫
ꯑꯣ ꯑꯇꯣꯞꯄ ꯊꯕꯛ ꯏꯪꯈꯥꯡ ꯀꯩꯀꯩ ꯇꯧꯗꯦ ꯑꯝꯇ
ꯀꯩꯁꯨꯡ ꯇꯧꯗꯦ
ꯎꯝ ꯍꯧꯖꯤꯛꯇꯤ ꯋꯥ꯭ꯔꯜ ꯀꯞ ꯃꯇꯝꯅꯦ ꯕꯣꯜꯒ ꯑꯝꯇ ꯌꯦꯡꯗ꯭ꯔꯣ?
ꯌꯦꯡꯗꯦꯗ ꯎꯝ
ꯍꯥ ꯂꯩꯀꯥꯏ ꯃꯤ ꯑꯝꯇ ꯌꯦꯡ ꯂꯩꯀꯥꯏꯒꯤ ꯅꯣꯏ ꯈꯨꯟꯒ ꯑꯝꯇ ꯌꯦꯡꯅꯗꯕ꯭ꯔꯥꯅꯦ?
ꯌꯦꯡꯅꯔꯝꯒꯅꯤ ꯇꯨꯝꯁꯤꯠ ꯐꯥꯗꯦ ꯀꯅꯥꯅꯕꯨ ꯑꯗꯨꯛ ꯊꯦꯡ ꯊꯦꯡ ꯕꯣꯜ ꯁꯥꯟꯅꯔꯒ
ꯇꯨꯝꯁꯤꯠ ꯐꯥꯗꯦꯌꯦ ꯑꯗꯨꯗꯨꯝ ꯅꯨꯡꯗꯤ ꯅꯨꯡꯉꯥꯏꯕꯅꯦ ꯌꯦꯡꯗꯤ ꯌꯦꯡꯉꯣ ꯉꯥꯔꯥꯡꯁꯨ ꯀꯟ ꯅꯨꯡꯉꯥꯏꯈꯤꯕꯅꯦ ꯍꯥꯏ ꯉꯁꯤ ꯑꯍꯤꯡꯒꯤꯗꯣ
ꯎꯝ
ꯍꯣꯔꯦꯟꯁꯨ ꯍꯣꯔꯦꯟꯁꯨ ꯂꯩꯕꯅꯦ ꯕꯣꯜ ꯍꯣꯔꯦꯟꯁꯨ ꯂꯩꯕꯅꯦ ꯌꯦꯡꯉꯣ
ꯀꯔꯤ ꯑꯦꯞꯁꯇ ꯌꯦꯡꯗꯣꯏꯅꯣ?
ꯀꯩꯅꯣꯗ ꯂꯩꯕꯅꯦ ꯑꯥ ꯏꯄꯤꯛꯁ ꯁꯄ꯭ꯔꯣꯠꯇꯁꯨ ꯐꯪꯕꯅꯦ ꯑꯗꯨꯒ ꯑꯥ ꯇꯣꯉꯥꯟꯅꯁꯨ ꯑꯦꯞꯁ ꯑꯃꯁꯨ ꯂꯩꯕꯅꯦ ꯑꯗꯨꯝ ꯌꯥꯕꯅꯤ
ꯄꯩꯁꯥ ꯊꯤꯗꯣꯏꯔꯕ?
ꯅꯠꯇꯦ ꯐ꯭ꯔꯤꯗ ꯉꯥꯛꯇꯅꯦ ꯐ꯭ꯔꯤꯗ ꯉꯛꯇ ꯌꯦꯡ ꯌꯥꯕꯅꯤ
ꯉꯥꯔꯥꯡꯅ ꯆꯪꯕ ꯌꯥꯗꯕꯗꯨꯗ ꯑꯗꯨꯝ ꯇꯣꯛꯑꯕ
ꯑꯦꯐ ꯑꯃ ꯂꯩꯕꯅꯦ ꯑꯦꯐ ꯑꯃ ꯂꯩꯌꯦꯕꯀꯣ ꯑꯗꯨꯗꯤ ꯑꯗꯨꯒꯤꯗꯁꯨ ꯖꯁ ꯑꯦꯄꯤꯀꯦ ꯍꯥꯞꯇꯨꯏꯅꯦꯕ ꯑꯗꯨ ꯍꯥꯞꯄꯒ ꯑꯗꯨꯝ ꯌꯥꯕꯅꯦ ꯑꯗꯨꯝ ꯌꯦꯡ ꯌꯥꯕꯅꯦ
ꯎꯝ
ꯄꯩꯁꯥ ꯑꯝꯇ ꯊꯤꯗꯕꯅꯦ ꯑꯗꯨꯝ ꯐꯪꯕꯅꯦ ꯑꯗꯨ ꯂꯣꯏꯅ ꯌꯦꯡꯉꯣ ꯑꯗꯨ ꯐꯖ ꯀꯩꯅꯣ ꯑꯗꯨꯗꯤ ꯑꯥꯏ ꯑꯦꯁ ꯌꯦꯡꯉꯣ ꯑꯗꯨ ꯐꯖꯕꯅꯦ ꯑꯗꯨꯗꯤ ꯑꯥꯏ ꯑꯦꯁ ꯇꯤꯚꯤ ꯄꯨꯁꯜꯂꯒꯗꯤ ꯑꯥꯏ ꯑꯦꯁ ꯇꯤꯚꯤ ꯄꯨꯁꯤꯜꯂꯗꯤ ꯑꯥꯏ ꯑꯦꯁ ꯇꯤꯚꯤꯗꯁꯨ ꯂꯥꯛꯇꯤ ꯂꯥꯛꯄꯅꯦ
ꯎꯝ
ꯐꯣꯟꯗ ꯌꯦꯡ ꯑꯣ ꯆꯥꯔꯦ ꯆꯥ ꯂꯣꯏꯕꯒꯅꯦ ꯑꯗꯨꯝ ꯇꯧꯔꯛꯄꯥꯟ ꯇꯧꯔꯛꯄꯁꯦ
ꯀꯩ ꯃꯊꯦꯜ ꯆꯥ
ꯑꯩꯈꯣꯏꯗꯤ ꯀꯩꯅꯣ ꯆꯥꯔꯦ ꯑꯥ ꯌꯣꯡꯆꯥꯛꯀ ꯀꯣꯕꯤꯒ ꯏꯔꯣꯟ ꯀꯣꯕꯤꯒꯗꯧꯕ ꯊꯣꯡꯕ ꯑꯣꯏꯅ ꯆꯥꯔꯦ ꯌꯣꯡꯆꯥꯛꯀ ꯀꯣꯕꯤꯒ ꯊꯣꯡꯕ
ꯀꯩꯅꯣ ꯌꯣꯡꯆꯥꯛ ꯍꯧꯖꯤꯛꯐꯥꯎ ꯐꯪꯉꯤꯕ ꯍꯥꯏꯁꯦ
ꯌꯣꯡꯆꯥꯛꯇꯤ ꯑꯀꯪꯕꯗꯣ ꯍꯥꯟꯕ ꯂꯤꯔꯦ ꯊꯝꯍꯧꯕꯗꯣ ꯃꯔꯨꯗꯣ ꯑꯗꯣ ꯍꯥꯞꯄ ꯊꯣꯡꯕꯅꯤꯗ
ꯍꯥꯎꯅꯤ
ꯑꯥ ꯌꯣꯡꯆꯥꯛ ꯌꯣꯡꯆꯥꯛꯀ ꯇꯧꯔꯦ ꯑꯗꯨꯒ ꯀꯥꯡꯍꯧ ꯑꯃꯒꯀꯣ ꯑꯗꯨꯃꯥꯏꯅ ꯇꯧꯔ ꯆꯥꯔꯦ
ꯎꯝ ꯀꯩ ꯀꯩ ꯍꯣꯠꯅꯔꯤꯒꯦ
ꯑꯩꯈꯣꯏ ꯍꯧꯖꯤꯛ ꯀꯩꯅꯣ ꯇꯧꯔꯦ ꯒ꯭ꯔꯦꯖꯨꯑꯦꯁꯟ ꯂꯣꯏꯁꯤꯜ ꯂꯣꯏꯁꯤꯜꯂꯅꯤ ꯍꯟꯗꯛ ꯂꯣꯏꯁꯤꯜꯂꯒ ꯂꯣꯏꯔꯦ
ꯑꯗꯨ
ꯑꯇꯣꯞꯄ ꯑꯇꯣꯞꯄ ꯃꯈꯥ ꯑꯃꯨꯛ ꯇꯝꯊꯗꯅ ꯃꯥꯁꯇꯔ ꯇꯧꯁꯤꯔ ꯈꯣꯠꯁꯤꯔꯅ ꯈꯟꯅꯔꯤꯌꯦ ꯑꯗꯨꯃꯥꯏꯅ
ꯐꯩ ꯐꯩ
ꯅꯣꯏ ꯅꯣꯏꯒꯤꯗꯤ ꯃꯈꯥ ꯇꯝꯊ ꯀꯩꯝꯇ ꯂꯣꯏꯔꯕꯣ ꯑꯗꯨꯒꯤ ꯂꯣꯏꯅꯃꯛ
ꯃꯈꯥ ꯇꯝꯊꯔꯔꯣꯏꯗ
ꯇꯧ ꯑꯥ ꯅꯥꯍꯥꯟꯅ ꯀꯨꯏꯔꯕꯣ ꯂꯣꯏꯒꯤꯕ ꯒ꯭ꯔꯦꯖꯨꯑꯦꯁꯟ ꯂꯣꯏꯕ
ꯂꯥꯁ ꯏꯌ꯭ꯥꯔ
ꯍꯟꯗꯛꯅ ꯂꯥꯏꯁ ꯏꯌꯥ꯭ꯔ
ꯂꯥꯁ ꯏꯌꯥ꯭ꯔ ꯂꯣꯏꯔꯦ
ꯑꯣ ꯀꯨꯏꯔꯦꯅꯦ ꯑꯗꯨꯗꯤꯀꯣ
ꯎꯝ
ꯀꯩ ꯁꯞꯖꯦꯛ ꯇꯧꯔꯛꯀꯦ
ꯄꯣꯜꯂ
ꯑꯣ ꯀꯩ ꯀꯣꯂꯦꯖꯇ
ꯑꯣ ꯅꯨꯡꯉꯥꯏ ꯅꯨꯡꯉꯥꯏꯕꯅꯦ ꯑꯗꯨ ꯑꯩ ꯅꯍꯥꯟꯃꯨꯛꯁꯨ ꯑꯩ ꯏꯃꯥꯟꯅꯕꯑꯃꯈꯛꯀꯤ ꯃꯍꯨꯠ ꯊꯥꯕ ꯂꯥꯛꯑꯝꯃꯤ ꯑꯗꯨꯗ ꯀꯥꯛꯆꯤꯡ ꯈꯨꯅꯧꯒꯤꯗꯣ ꯑꯗꯨꯗ ꯑꯩ ꯏꯃꯥꯟꯅꯕ ꯑꯃꯒꯤ ꯃꯍꯨꯠ ꯊꯥꯕ ꯂꯥꯛ ꯀꯛꯆꯤꯡ ꯗꯥꯏꯔꯦꯛ ꯀꯛꯆꯤꯡꯗ ꯑꯣ ꯑꯩ ꯈꯨꯅꯧꯒꯤꯗꯣ ꯑꯣꯏꯔꯗꯤ ꯈꯨꯅꯧꯒꯤꯗ ꯑꯩ ꯊꯥꯕ ꯂꯥꯛꯑꯝꯃꯦ ꯃꯍꯨꯠ ꯑꯣꯏꯅ ꯊꯥꯕ ꯂꯥꯛꯑꯝꯃꯦꯕ
ꯈꯨꯅꯧꯒꯤꯗꯤ ꯅꯨꯡꯉꯥꯏ ꯀꯩꯅꯣ
ꯑꯁ ꯈꯨꯅꯧꯒꯤꯗꯨ ꯊꯥꯕ ꯃꯇꯝꯗꯗꯤ ꯑꯩꯗꯤ ꯃꯤ ꯃꯍꯨꯠ ꯊꯥ ꯆꯠꯂꯦ ꯑꯗꯣ ꯊꯥ ꯆꯠꯄꯁꯤꯗꯗꯤ ꯃꯣꯏꯒꯤ ꯑꯣꯖꯥ ꯃꯌꯥꯝꯁꯤ ꯀꯗꯥꯏ ꯀꯗꯥꯏꯗꯩ ꯑꯟꯁꯔꯁꯦ ꯄꯨꯡꯒꯤꯗ ꯊꯥꯖꯤꯜꯂꯛꯄꯤꯅꯦꯕ ꯒ꯭ꯔꯨꯞꯇꯨꯗ ꯃꯣꯏ ꯑꯩ ꯑꯩꯉꯣꯟꯗ ꯍꯪꯉꯛꯑꯦ ꯏꯕꯨꯡꯉꯣ ꯏꯕꯨꯡꯉꯣ ꯌꯥꯝ ꯐꯗꯤ ꯐꯩꯌꯦ ꯃꯣꯏ ꯑꯣꯖꯥꯁꯤꯡꯗꯣ ꯌꯥꯝꯗꯤ ꯐꯩꯌꯦ ꯃꯣꯏꯗꯤ ꯍꯣꯜ ꯃꯅꯨꯡꯗꯅ ꯄꯨꯂꯞ ꯐꯝꯍꯜꯂꯒꯥ ꯀꯩꯅꯣꯒꯤ ꯁꯞꯖꯦꯛ ꯑꯝꯇ ꯃꯥꯟꯅꯗ꯭ꯔꯒꯁꯨ ꯄꯨꯂꯞ ꯐꯝꯃꯤꯟꯍꯜꯂꯦ ꯐꯝꯍꯜꯂꯒ ꯑꯗꯨꯝ ꯒ꯭ꯔꯨꯞꯇ ꯁꯕꯖꯦꯛ ꯁꯕꯖꯦꯛ ꯋꯥꯏꯁꯇꯒꯤ ꯑꯣꯖꯥꯁꯤꯡꯅ ꯊꯥꯖꯤꯜꯂꯛꯑꯦ ꯀꯥꯏ ꯀꯥꯏꯗꯩꯅꯣ ꯃꯣꯏ ꯊꯥꯅꯔꯒ ꯑꯗꯨꯝ ꯁꯤꯜꯂꯒ ꯅꯨꯡꯉꯥꯏꯔꯤꯅꯤ ꯃꯣꯏ ꯑꯗꯨ ꯃꯐꯝꯗꯨꯗꯤ ꯅꯣꯏ ꯅꯣꯏꯔꯣꯝꯒꯤꯗꯤ ꯐ꯭ꯔꯤ ꯑꯣꯏꯗꯕ꯭ꯔꯣ
ꯑꯣꯏꯗꯦꯍꯦ ꯗꯕꯨ
ꯑꯣꯏꯗꯦꯕ
ꯑꯗꯨꯝ ꯀꯩꯅꯣꯗꯤ ꯑꯗꯨꯝ ꯀꯩꯅꯣꯅꯤ ꯃꯃꯥꯡ ꯀꯩꯝ ꯕꯦꯛ ꯆꯥꯕ ꯈꯣꯠꯄ ꯂꯩꯈꯤꯗꯕ ꯅꯠꯇ꯭ꯔꯣ ꯁꯕꯖꯦꯛ ꯑꯝꯗ ꯁꯦꯃꯦꯁꯇ꯭ꯔ ꯑꯝꯇꯗ ꯆꯥꯗꯦ ꯑꯝꯗ ꯌꯥꯝ ꯐꯩ ꯑꯗꯨꯗꯤ ꯐꯥꯔꯁ ꯀ꯭ꯂꯥꯁ ꯐꯥꯎꯔꯅꯤ ꯅꯣꯏ ꯑꯗꯨꯗꯤ ꯕꯦꯛꯁꯨ ꯑꯝꯇ ꯆꯥꯗ꯭ꯔꯗꯤ
ꯀ ꯀ ꯀꯩꯗꯧꯕꯩ ꯕꯦꯛ ꯆꯥꯗꯣꯏꯅꯣ
ꯑꯁ ꯃꯤ ꯕꯦꯛ ꯆꯥꯅꯕꯁꯨ ꯌꯥꯎꯅꯔꯤꯅꯦ ꯀꯥꯏ ꯁꯣꯝꯅ ꯈꯔ ꯀꯣꯂꯦꯖ ꯈꯔ ꯆꯦꯛꯁꯤꯟꯕ ꯑꯣꯏꯔꯗꯤ ꯗꯤ ꯑꯦꯝ ꯗꯤ ꯑꯦꯝ ꯒꯨꯝꯕ ꯇꯝ ꯀꯥꯡꯕꯨꯗꯤ
ꯀ ꯑ
ꯑꯗꯨ ꯅꯣꯏꯗꯤ ꯀꯔꯤ ꯂꯝꯗꯒꯤ ꯑꯣꯏꯒꯦ ꯑꯩꯔꯣ ꯏꯝꯐꯥꯜꯗ
ꯎꯝ
ꯋꯥꯥꯏꯈꯣꯝ ꯀꯣ ꯑꯗꯨ ꯑꯣꯏ ꯑꯣ ꯈꯪꯉꯦ ꯈꯪꯉꯦ ꯈꯪꯉꯦ ꯆꯠꯂꯨꯔꯦ ꯆꯠꯂꯨꯔꯦ ꯒ꯭ꯌꯥꯟ ꯇꯥꯔꯦ ꯒ꯭ꯌꯥꯟ ꯇꯥꯔꯦ ꯋꯥꯥꯏꯈꯣꯡꯗꯅꯤꯀꯣ ꯀꯩꯅꯣꯒꯤ ꯅꯍꯥꯟꯃꯨꯛ ꯆꯤꯠ ꯆꯤꯠ ꯆꯤꯠ ꯆꯤꯠꯇ꯭ꯔꯒꯤ ꯐꯤꯂꯝ ꯅꯝꯒꯤꯕꯗꯨ ꯅꯠꯇ꯭ꯔꯣ ꯋꯥꯏꯈꯣꯝꯗ ꯅꯠꯇ꯭ꯔꯣ ꯅꯠꯇ꯭ꯔꯣ ꯅꯠꯇ꯭ꯔꯣ ꯂꯩꯇꯥꯏꯅꯦ ꯎ ꯀꯩꯅꯣꯒ ꯆꯐꯨ ꯌꯥꯝ ꯁꯥꯕꯗꯣ ꯅꯠꯇ꯭ꯔꯣ ꯋꯥꯏꯈꯣꯝꯁꯦ ꯅꯠꯇꯕ꯭ꯔꯥꯅꯦ ꯍꯜꯂꯣ ꯍꯜꯂꯣ ꯍꯜꯂꯣ ꯑꯣ ꯇꯥꯔꯦ ꯇꯥꯔꯦ ꯇꯥꯔꯦ ꯅꯪꯒꯤ ꯅꯦꯠꯋꯥꯛ ꯌꯥꯗꯕ꯭ꯔꯥ ꯑꯩꯒꯤ ꯑꯩꯒꯤ ꯅꯦꯠꯋꯥꯛꯂ ꯅꯪꯒꯤ ꯅꯦꯠꯋꯥꯛꯂ ꯈꯪꯗꯦ ꯌꯥ ꯌꯥꯗꯕ ꯑꯃ ꯌꯥꯎꯔꯦ
ꯊꯣꯡꯖꯥꯎꯅꯦꯕꯥ ꯆꯐꯨ ꯁꯥꯕꯗꯣ
ꯑꯣ ꯑꯛ ꯍꯣꯏ ꯑꯗꯨ ꯅꯠꯇꯕꯤꯗꯤ ꯂꯥꯛꯈ꯭ꯔꯦꯕ ꯑꯗꯣꯝꯗꯗꯤ ꯐꯖꯅ ꯑꯗꯣ ꯊꯣꯡꯖꯥꯎꯗꯩꯩꯅꯤꯀꯣ ꯀꯩꯅꯣꯅ ꯆꯤꯠ ꯆꯤꯠꯇ꯭ꯔꯦ ꯀꯩ ꯃꯥꯏ ꯐꯖꯅ ꯅꯦꯠꯁꯦ ꯅꯦꯠꯋꯥꯛ ꯏꯅꯨꯡ ꯅꯨꯡꯉꯥꯏꯇ꯭ꯔꯦꯕꯣ ꯑꯩꯒꯤꯔ ꯅꯪꯒꯤꯔ ꯅꯨꯡꯉꯥꯏꯇ꯭ꯔꯦ ꯌꯥꯗ꯭ꯔꯦ ꯑꯝꯗ ꯇꯥꯗ꯭ꯔꯦꯕꯣ
ꯇꯥꯗꯕ꯭ꯔꯣ
ꯍꯜꯂꯣ
ꯍꯜꯂꯣ
ꯀꯩꯝꯇ ꯇꯥꯗ꯭ꯔꯦ
ꯇꯥꯗ꯭ꯔꯣ
ꯅꯦꯠꯋꯥꯛ ꯌꯥꯝ ꯌꯥꯗꯕ ꯃꯥꯜꯂꯦ ꯑꯩꯒꯤꯔ ꯃꯥꯒꯤꯔ
ꯇꯥꯗꯕ꯭ꯔꯣ
ꯅꯦꯠꯋꯥꯛ ꯀꯩꯝꯇ ꯌꯥꯗ ꯀꫭꯜ ꯑꯝꯇ ꯇꯧꯗꯦ
ꯍꯜꯂꯣ
ꯀꯩꯅꯣ ꯇꯥꯗ꯭ꯔꯤ ꯁꯤꯅ ꯍꯜꯂꯣ